ꯇꯥꯏꯌꯦ ꯇꯥꯏꯌꯦ ꯇꯥꯔꯤꯕ꯭ꯔꯣ
ꯎꯝ ꯇꯥꯏ ꯐꯖꯅ ꯇꯥꯏ ꯍꯧꯖꯤꯛꯇꯤ
ꯍꯥ ꯍꯥ
ꯉꯁꯥꯏꯗꯤ ꯀꯣꯟ ꯇꯥꯗꯕꯁꯨ ꯎꯝ ꯆꯥꯛ ꯆꯥꯔꯦ ꯍꯣꯏ
ꯑꯣ ꯉꯁꯥꯏ ꯍꯥꯏꯕꯗꯤ
ꯍꯥꯥ
ꯅꯁꯥꯏ ꯍꯥꯏꯕꯗꯤ
ꯆꯥꯛ ꯆꯥꯔꯦ ꯍꯥꯏꯕ
ꯑꯣ ꯑꯁꯥꯏꯗ ꯆꯥꯕꯔ ꯎꯝ ꯍꯥ ꯑꯣ ꯑꯗꯨ ꯑꯗꯨ ꯂꯣꯏꯔꯕ ꯃꯇꯝꯗ ꯅꯪ ꯀꯔꯤꯔꯥ ꯍꯥꯏꯔꯛꯄꯗꯣ
ꯍꯣꯏ ꯆꯥꯛ ꯆꯥꯔꯦ ꯍꯥꯏꯔꯛꯄꯅꯦ ꯑꯩꯅꯀꯣ ꯆꯥꯔꯦ ꯍꯣꯏ ꯍꯥꯏꯕ
ꯑꯣ ꯍꯧꯖꯤꯛꯗꯤ ꯀꯩꯗꯧꯔꯤꯅꯣ
ꯍꯧꯖꯤꯛꯁꯦ ꯎꯝ ꯐꯦꯟ ꯃꯈꯥꯗ ꯂꯣꯡꯕ ꯍꯥꯏꯕꯗꯨꯅꯤ
ꯑꯣ ꯑꯩꯁꯨ ꯍꯧꯖꯤꯛꯅ ꯊꯕꯛ ꯂꯣꯏꯔꯒ ꯆꯥꯛ ꯆꯥꯕ ꯂꯣꯏꯔꯒ ꯇꯨꯝꯐꯝꯗ ꯑꯗꯨꯝ ꯐꯝꯂꯒ ꯂꯩꯕꯅꯦ ꯅꯪꯕꯨ ꯅꯪ ꯀꯣꯜ ꯇꯧꯔꯛꯀꯦ ꯍꯥꯏꯕꯗꯣ ꯑꯩꯅ ꯉꯥꯏꯔꯒ ꯂꯩꯕ
ꯂꯩꯥꯕ
ꯅꯪꯪ ꯀꯣꯜ ꯇꯧꯔ ꯀꯦ ꯍꯥꯏꯕꯗꯣ ꯑꯗꯨꯝ ꯉꯥꯏꯕꯔ ꯑꯗꯨꯝ ꯉꯥꯏꯔꯒ ꯂꯩꯕꯅꯦ
ꯑꯣ ꯔꯤꯃꯤꯡꯗꯤ ꯀꯨꯏꯌꯦ ꯀꯨꯏꯅ ꯑꯗꯨꯝ ꯀꯩꯅꯣ ꯇꯧꯋꯦ ꯅꯪ ꯍꯦꯛ ꯄꯥꯏꯈꯠꯇꯦꯕ ꯅꯦꯠꯋꯥꯛꯅ ꯑꯣꯏꯔꯝꯒꯅꯤ
ꯑꯩꯉꯣꯟꯗ ꯍꯧꯖꯤꯛ ꯈꯛꯇꯅꯤ ꯂꯥꯛꯄꯗꯣ ꯑꯗꯨ ꯀꯩꯩ ꯑꯣꯏꯔꯝꯒꯅꯤ
ꯎꯝ ꯎꯝ꯫
ꯑꯩꯉꯣꯟꯗ ꯍꯧꯖꯤꯛ ꯈꯛꯇ ꯂꯥꯛꯄ ꯑꯩ ꯁꯠ ꯁꯠ ꯄꯤꯛ ꯎꯞ ꯇꯧꯕꯅꯦ
ꯎꯝ
ꯎꯝ꯫ ꯥꯎ ꯁꯔꯥꯁꯦꯁꯦ ꯅꯠꯇ꯭ꯔꯒꯥꯥꯁꯕꯤꯔ
ꯑꯩꯔꯥꯛ
ꯍꯣꯏ
ꯀꯔꯤ ꯑꯣꯏꯗꯧ ꯃꯥꯟꯒꯦ꯫
ꯃꯧꯖꯨ ꯃꯥꯜꯂꯦꯅꯦ꯫
ꯎꯝ ꯍꯣꯏ ꯃꯥꯅꯤ
ꯑ ꯅꯪ ꯈꯣꯟꯗ ꯆ ꯇꯕ ꯑꯃ ꯇꯗ ꯎꯝ꯫ ꯑꯗꯨꯝ
ꯈꯪꯉꯦ ꯍꯥꯏꯕ ꯂꯩꯁꯥꯕꯤꯁꯤꯡꯗꯤ ꯑꯗꯨꯃꯥꯏꯅ ꯍꯥꯏꯔꯛꯀꯅꯤ ꯅꯠꯇ꯭ꯔꯥ ꯍꯣꯏ ꯆꯥꯔꯦ ꯀꯥꯏꯅꯤꯀꯣ
ꯅꯪꯒꯤ ꯃꯈꯣꯟꯗꯒ ꯇꯥꯔꯒ ꯀꯔꯤꯔꯥ ꯍꯥꯏꯁꯤꯔꯥ ꯁ ꯃꯈꯗꯨ ꯎꯝ ꯃꯅꯥ ꯇꯕ
ꯂꯩꯁꯥꯕꯤ ꯂꯩꯁꯥꯕꯤꯒꯤ ꯋꯥꯉꯥꯡ ꯁꯉꯥꯡꯒ
ꯍꯣꯏ ꯀꯔꯤ ꯔ ꯍꯣꯏ ꯍꯣꯏ ꯇꯣꯉꯜꯂꯦ ꯍꯣꯏ꯫ ꯑꯗꯨꯒꯤꯅꯦ ꯏꯆꯦꯗꯤ ꯑꯉꯥꯡ ꯀꯌꯥ ꯂꯩꯔꯕ꯭ꯔꯣ꯫
ꯑꯩꯁꯦ ꯑꯍꯨꯝ ꯂꯩꯔꯦ
ꯑꯥ
ꯏꯆꯦꯒ ꯍꯥꯏꯔꯛꯀꯅꯨꯗ꯫ ꯏꯆꯦꯒ ꯍꯥꯏꯔꯛꯄꯅ ꯍꯥꯏ ꯑꯦꯍꯦ ꯈꯪꯗꯦꯗ ꯀꯧꯅꯤꯡꯕ ꯀꯧ ꯐꯥꯒꯤ ꯇꯧꯕꯅꯤ꯫
ꯇ ꯃꯥꯅꯤ ꯃꯥꯅꯤ꯫
ꯍꯣꯔꯦꯟ ꯅꯪꯅ ꯍꯜꯂꯝꯕ ꯁꯥꯕ꯫
ꯍꯥ
ꯅꯪꯅ ꯆꯍꯤꯗ ꯍꯜꯂꯝꯃꯅꯤ
ꯑꯦ ꯅꯇ ꯅꯪꯅꯗꯔꯤ ꯎꯝ ꯁꯍꯤ ꯁꯍꯤ ꯅꯠꯇꯦ ꯎꯝ ꯀꯔꯤꯔ ꯅꯪ ꯂꯨꯍꯣꯡꯕꯦ ꯎ꯫ ꯌꯥꯡ ꯀꯌꯥ ꯑꯣꯏꯔꯦ꯫
ꯑꯩ ꯂꯨꯍꯣꯡꯕꯁꯦ ꯇ꯭ꯋꯦꯟꯇꯤ ꯐꯣꯔꯗ ꯂꯨꯍꯣꯡꯕꯅꯦ ꯇ꯭ꯋꯦꯟꯇꯤ ꯐꯣꯔ ꯍꯚ ꯇ ꯇ꯭ꯋꯦꯟꯇꯤ ꯏꯌꯔꯁ ꯇ ꯇ꯭ꯋꯦꯟꯤ ꯐꯣꯔ ꯏꯌꯔꯁ ꯇ
ꯑꯣ ꯅꯪ ꯆꯟ
ꯅꯪ ꯇ꯭ꯋꯦꯟꯇꯤ ꯐꯣꯔ ꯌꯧꯗ꯭ꯔꯤ ꯍꯧꯖꯤꯛ꯫
ꯑꯩꯔꯥ
ꯎꯝ
ꯌꯥꯎꯔꯦ ꯍꯦ ꯑꯗꯨꯕꯨꯗꯤ꯫
ꯑꯣ
ꯎꯝ ꯑꯩꯈꯣꯏ ꯎꯝ꯫ ꯀꯔꯤ ꯍꯥꯏꯁꯤ ꯋꯥ ꯎꯝ ꯏꯆꯦꯒꯤ ꯏꯆꯥꯁꯤꯡꯗꯤ ꯎ ꯅꯅꯥꯇ ꯂ ꯂꯩꯕ꯭ꯔꯥ ꯅꯠꯇ꯭ꯔꯒ ꯁꯀꯨꯜ ꯀꯠꯈ꯭ꯔꯕ꯭ꯔꯥ
ꯏꯅꯥꯛꯇ ꯑꯗꯨꯝ ꯂꯣꯏꯅ ꯂꯩꯌꯦ ꯍꯥꯏꯕꯗꯤ ꯑꯉꯥꯡ ꯑꯣꯏꯔꯤ ꯑꯩꯒꯤ ꯏꯆꯥꯁꯤꯡꯗꯨꯀꯣ꯫
ꯑꯣ꯫ ꯁ꯭ꯀꯨꯜꯗꯤ ꯀꯥꯔꯕꯔ꯫
ꯁꯨ ꯑꯃꯗꯤ ꯀꯥꯔꯦ ꯑꯅꯤꯗꯤ ꯀꯥꯗ꯭ꯔꯤꯌꯦ ꯑꯅꯤꯗꯤ ꯎꯝ ꯑꯃꯗꯤ ꯂꯥꯁꯀꯤꯗꯨꯗꯤ ꯑ ꯌꯥꯝ ꯑꯉꯥꯡ ꯑꯣꯏꯔꯤ
ꯑꯣ ꯈ꯭ꯔꯕ ꯃꯣꯏꯖꯨ꯫
ꯇꯨꯡ ꯎꯝ ꯑꯃꯗꯤ ꯐꯣꯟ ꯌꯦꯡꯒ ꯂꯩ ꯑꯩꯒꯤ ꯃꯅꯥꯛꯇ ꯂꯥꯡꯒꯅꯨ ꯍꯥꯏꯔꯒ
ꯑ ꯑꯗꯨꯗꯤ ꯑ
ꯑꯃꯗꯤ ꯑꯥ ꯃꯄꯥꯟꯗ ꯂꯩꯌꯦ ꯃꯄꯥꯟꯗ ꯍꯥꯏꯕꯗꯤ ꯑꯩꯈꯣꯏ ꯀꯃꯟ ꯔꯨꯝꯗ
ꯑꯣ ꯑꯗꯨꯅꯤ ꯑ ꯍ ꯑꯗꯨꯝ ꯌꯨꯝꯗ ꯑꯗꯨꯝ ꯂꯩꯕ꯭ꯔꯥꯗꯤ ꯀꯔꯤ ꯀꯔꯤ ꯊꯕꯛ ꯇꯧꯔꯤꯅꯣ
ꯎꯝ ꯍꯧꯖꯤꯛꯇꯤ ꯑꯗꯨꯝ ꯌꯨꯝꯗ ꯂꯩꯌꯦ ꯀꯔꯤꯁꯨ ꯇꯧꯗꯦ
ꯑꯣ ꯑꯣ
ꯇꯧꯕꯁꯨ ꯌꯥꯗꯕꯅꯤꯅꯀꯣ
ꯑꯣ ꯅꯣꯏꯗ ꯑꯗꯨꯝ ꯅꯣꯡ ꯏꯁꯤꯠ ꯅꯣꯡ ꯆꯨꯕ꯭ꯔꯥ ꯍꯧꯖꯤꯛ
ꯉꯁꯥꯏ ꯑꯣ ꯑꯌꯨꯛꯇꯗꯤ ꯌꯥꯝ ꯀꯟꯅ ꯆꯨꯗꯦꯗ
ꯑꯣ ꯑꯩꯈꯣꯏ ꯃꯃꯥ ꯑꯩꯈꯣꯏꯗꯤ ꯃꯄꯥꯟꯗ ꯂꯩꯕꯅꯦꯀꯣ ꯅꯣꯡ ꯆꯨ ꯇꯥꯅꯩ ꯎꯝ ꯅꯨꯡꯁꯥ ꯈꯛꯇ ꯅꯨꯡꯁꯥ ꯌꯥꯝ ꯍ
ꯑꯣ
ꯃꯄꯥꯟꯁꯨ ꯀꯣꯏꯕ ꯆꯠꯄꯁꯨ ꯌꯥꯗꯦ ꯅꯨꯡꯁꯥ ꯌꯥꯝ ꯁꯥꯕꯒꯤꯀꯣ
ꯑꯥ ꯑꯥ ꯅꯣꯏ ꯀꯔꯤ ꯃꯊꯦꯜ ꯆꯥꯔꯒꯦ
ꯑꯩꯁꯦ ꯗꯥꯜ ꯒ ꯑꯂꯨ ꯆꯥꯏꯌꯦ
ꯑꯣ
ꯏꯆꯦ ꯍꯣꯏ ꯏꯆꯦ ꯀꯣꯏ ꯗꯤ
ꯑꯩꯈꯣꯏꯗꯤ ꯑꯥ ꯉꯁꯤꯁꯦ ꯎꯝ ꯍꯋꯥꯏ ꯃꯅꯥꯗꯨ ꯀꯣ
ꯎꯝ
ꯄꯏ ꯃꯅꯥ ꯑꯗꯨꯒ ꯁꯧꯒ꯭ꯔꯤꯒ ꯀꯥꯡꯁꯣꯏ ꯑꯃ ꯊꯣꯡꯉꯦ ꯑꯗꯨꯒ ꯀꯩꯅꯣꯗꯣ ꯑꯈꯥꯕ ꯀꯦꯔꯠꯇꯨ
ꯑꯣ ꯁꯣꯏꯕꯨꯝꯗꯤ ꯈꯪ ꯈꯪ ꯈꯪ ꯑꯣ ꯑꯣ ꯁꯣꯏꯕꯨꯝꯗꯤ ꯐꯪꯗ꯭ꯔꯕꯣ
ꯐꯪꯉꯦ ꯁꯣꯏꯕꯨꯝ ꯐ꯭ꯔꯦꯁꯇꯣꯔꯥ
ꯑꯩꯈꯣꯏꯗꯤ ꯆꯥꯕ ꯐꯪꯗ꯭ꯔꯦ ꯐꯪꯉꯁꯨ ꯌꯥꯝ ꯇꯡꯒ꯭ꯔꯦ
ꯑꯣ ꯍꯣꯏ ꯃꯄꯥꯟꯗꯗꯤꯀꯣ
ꯍꯣꯏ
ꯑꯁꯤꯗꯒꯤ ꯑꯃꯨꯛ ꯄꯨꯁꯤꯟ ꯅ ꯎꯝ
ꯑꯗꯨꯁꯨ ꯌꯥꯝ ꯄꯥꯝꯃꯦ ꯁꯣꯏꯕꯨꯝꯗꯣ
ꯑꯣ ꯁꯣꯏꯕꯨꯝ ꯆꯥꯏ ꯑꯗꯨꯝ ꯀꯔꯤ ꯍꯥꯏꯁꯤꯔꯥ ꯁꯣꯏꯕꯨꯝ ꯄꯥꯝꯕ꯭ꯔꯣ ꯅꯪꯗꯤ
ꯍꯥ
ꯁꯣꯏꯕꯨꯝ ꯄꯥꯝꯕ꯭ꯔꯣ ꯍꯥꯏꯕ
ꯑꯗꯨ ꯅꯠꯇꯦ ꯆꯦꯕꯝ ꯍꯣꯏ ꯆꯥꯅꯤꯡꯉꯤ ꯑꯩꯅ ꯍꯥꯏꯕꯁ ꯕꯝꯕꯨ ꯁꯨꯠ ꯍꯥꯏꯕꯗꯣ
ꯕꯦꯝꯕꯨ ꯁꯨꯠꯇꯤ ꯎꯁꯣꯏ ꯍꯥꯏꯌꯣ ꯎꯁꯣꯏ
ꯈꯪꯗ ꯕꯒꯤꯅꯦ ꯆꯦ
ꯈꯪꯉꯦ ꯈꯪꯉꯦ ꯑꯩꯁꯨ ꯑꯗꯨꯃꯥꯏꯅ ꯍꯥꯏꯕꯅꯦ ꯈꯪꯗꯕ ꯀꯥꯟꯗꯗꯤ ꯁꯣꯏꯕꯨꯝ ꯁꯣꯏꯕꯨꯝ ꯍꯥꯏ ꯁꯣꯏꯕꯨꯝꯗꯤ ꯐꯔꯃꯦꯟꯇꯦꯠ ꯕꯦꯝꯕꯨ ꯁꯨꯠꯇꯣ
ꯑ
ꯐꯥꯔꯃꯦꯟꯇꯦꯠ ꯕꯦꯝꯕꯨ ꯁꯨꯠꯇꯨꯅ ꯁꯣꯏꯕꯨꯝ ꯍꯥꯏꯕ
ꯑꯗꯨꯗꯤ ꯑꯗꯨꯗꯤ ꯌꯝ ꯅꯨꯉꯥꯀꯣ
ꯎꯝ
ꯎꯝ ꯂꯩꯕꯁꯦ
ꯍꯥ ꯍꯥ ꯅꯪꯒꯤ ꯕꯦꯛꯒ꯭ꯔꯥꯎꯟ ꯅꯣꯏꯁꯁꯨ ꯂꯥꯡꯒꯅꯨ ꯍꯥꯏꯌꯨ
ꯃꯣꯏ ꯃꯣꯏꯒꯤ ꯒꯜꯐ꯭ꯔꯦꯟ ꯋꯔꯤ ꯁꯥ ꯀꯔꯤꯅꯣ
ꯑ
ꯀ ꯍꯥꯏ ꯀ ꯐꯣꯟ ꯇꯧꯖꯅꯤ ꯃꯣꯏꯒꯤ ꯈꯨꯟꯁꯦ
ꯍꯣꯏ ꯇꯥꯏꯌꯦ ꯃꯥꯅ ꯉꯥꯡꯕꯗꯣ ꯑꯩ ꯈꯪꯉꯦ
ꯑꯣ ꯏ ꯃꯟ ꯃꯟ ꯏꯦ
ꯃꯥꯅ ꯉꯥꯡꯕꯗꯣ ꯌꯥꯝ ꯇꯥꯕꯁꯨ ꯅꯠꯇꯦ ꯌꯥꯝꯅꯁꯨ ꯇꯥꯏ ꯑꯗꯨꯒ ꯃꯥꯒꯤ ꯂꯣꯟꯗꯨꯁꯨ ꯑꯩ ꯈꯪꯉꯦꯕ꯫
ꯏꯕꯥꯅꯤ ꯆꯞ ꯃꯅ ꯀꯣ ꯆꯞ ꯃꯅꯔꯝꯒꯦꯅꯤꯗ
ꯅꯪꯁꯨꯔꯣ
ꯅꯪꯗꯤ
ꯑꯩꯁꯨ ꯑꯩꯁꯨꯅꯦ ꯑꯗꯣ ꯅꯪꯗꯤ ꯑꯩꯈꯣꯏꯒꯤ ꯀꯩꯅꯣ ꯂꯣꯟ ꯉꯥꯡꯕ ꯃꯥꯟꯗꯦꯗ ꯅꯪꯗꯤ꯫ ꯋꯥꯉꯥꯡ
ꯑꯩꯁꯨ ꯇꯞꯅ ꯉꯥꯡꯉꯒꯦ ꯈꯣꯏ ꯆꯞ ꯃꯅꯩ
ꯀꯔꯤ ꯃꯥꯟꯕ꯭ꯔꯥ ꯑꯗꯨꯗꯤ
ꯅꯪꯁꯦ ꯀꯨꯀꯤꯅ ꯉꯥꯡꯕ ꯃꯥꯜꯂꯦ꯫
ꯍꯥ ꯍꯥ ꯅꯠꯇꯦꯍꯦ ꯑꯩꯁꯦ ꯄꯩꯁꯦ ꯑꯦꯜꯅꯤ
ꯍꯥꯥ
ꯑꯩꯩꯁꯦ ꯑꯦꯜꯅꯦ ꯑꯦꯜ ꯑꯦꯅꯦꯕ ꯆꯞ ꯃꯥꯟꯅꯩꯌꯦ ꯑꯩꯈꯣꯏ꯫ ꯀꯕꯤꯣꯜ ꯍꯧꯖꯤꯛꯅ ꯅꯪ ꯈꯛꯇꯅ ꯑꯗꯨꯃꯥꯏ ꯍꯥꯏꯅꯦ ꯑꯩꯉꯣꯟꯗ꯫
ꯀꯩꯕ
ꯅꯪ ꯈꯛꯇꯅ ꯑꯗꯨꯃꯥꯏꯅ ꯍꯥꯏꯕ ꯅꯪ ꯎꯝ
ꯍꯥꯏꯕꯗꯤ ꯑꯩꯈꯣꯏ ꯑꯩꯅ ꯂꯣꯟꯕꯁꯨ ꯀꯔꯤ ꯍꯥꯏꯁꯤꯦꯔꯥ ꯎꯝ ꯑꯁꯤꯅ ꯂꯣꯟꯕꯅꯦ ꯑꯁꯤꯅ ꯂꯣꯟꯕꯅꯦ ꯍꯥꯏꯕꯁꯤ ꯈꯪꯉꯤꯗꯅꯀꯣ
ꯎꯝ
ꯈꯪꯉꯦꯕ ꯑꯩꯗꯤ ꯑꯗꯨꯒꯨꯝꯕꯗꯣ ꯑꯁꯤꯗꯤ ꯑꯁꯤ ꯖꯥꯇꯤꯅ ꯑꯁꯨꯃꯥꯏ ꯂꯣꯟꯕꯁꯦ ꯑꯁꯨꯃꯥꯏꯅ ꯂꯣꯟꯕꯅꯤ ꯁꯤꯅ ꯁꯤ ꯃꯥꯏꯟ ꯂꯣꯟꯕꯅꯤ ꯃꯣꯏꯒꯤ ꯑꯦꯛꯁꯦꯟꯗꯣ ꯈꯪꯉꯦ ꯍꯥꯏꯕ
ꯎꯝ ꯍꯜꯂꯣ ꯑꯃꯨꯛꯀ ꯍꯥ
ꯑ
ꯑꯃꯨꯛꯀ ꯍꯥꯏꯌꯣꯕ ꯐꯖꯅ ꯇꯥꯍꯧ
ꯑꯩ ꯅꯍꯥꯟꯗꯤꯀꯣ ꯁꯄꯣꯁꯇ ꯑꯁꯤ ꯖꯥꯇꯤꯅ ꯑꯁꯤ ꯃꯅꯤ ꯑꯁꯤ ꯂꯣꯟꯖꯦ ꯃꯩꯇꯩꯂꯣꯟꯁꯦ ꯑꯁꯨꯃꯥꯏꯅ ꯂꯣꯜꯂꯤ ꯑꯁꯤꯅ ꯑꯁꯨꯃꯥꯏꯅ ꯂꯣꯜꯂꯤ ꯍꯥꯏꯕꯁꯦ
ꯍꯣꯏ
ꯎꯝ ꯑꯁꯤꯒꯤ ꯂꯣꯟꯁꯦ ꯑꯩꯈꯣꯏꯅ ꯉꯥꯡꯉꯤꯕ ꯂꯣꯟꯁꯦ ꯍꯧꯖꯤꯛꯁꯦ ꯑꯁꯤꯒꯤꯒꯤ ꯂꯣꯟꯁꯦ ꯁꯤ ꯁꯤꯒꯤ ꯃꯤꯅ ꯁꯤ ꯁꯨꯃꯥꯏꯅ ꯂꯣꯟꯕꯅꯤ ꯁꯤꯒꯤ ꯃꯤꯅ ꯁꯨꯃꯥꯏꯅ ꯂꯣꯟꯕꯅꯤ ꯍꯥꯏꯕꯁꯦ ꯃꯣꯏꯒꯤ ꯑꯦꯛꯁꯦꯟꯗꯣ ꯁꯤꯒꯤ ꯖꯥꯇꯤꯅ ꯁꯨꯃꯥꯏꯅ ꯂꯣꯜꯂꯦ ꯍꯥꯏꯕꯗꯣ ꯈꯪꯕ ꯉꯝꯃꯦ ꯍꯥꯏꯕ ꯃꯣꯏꯒꯨꯝꯅꯗꯤ ꯃꯇꯧ ꯇꯝꯕꯗꯤ ꯍꯩ ꯇꯦ ꯑꯗꯨ ꯑꯣꯏꯔꯁꯨ ꯃꯣꯏꯅ ꯑꯁꯨꯃꯥꯏ ꯑꯁꯤ ꯑꯣꯏꯔꯝꯒꯅꯤꯀꯣ ꯍꯥꯏꯕꯁꯦ ꯑꯗꯨꯝ ꯈꯪꯉꯦꯕ ꯒ꯭ꯌꯥꯟ ꯇꯥꯕ꯭ꯔꯥ
ꯍꯣꯏ ꯍꯣꯏ ꯍꯣꯏ
ꯑꯩꯅ ꯍꯥꯏꯕ ꯍꯩꯕꯁꯤꯒ ꯅꯪꯅ ꯒ꯭ꯌꯥꯟ ꯇꯥꯗꯕꯁꯤꯒ
ꯑꯩꯗꯤ ꯍꯧꯖꯤꯛ ꯉꯥꯡꯕꯖꯦ ꯑꯩꯁꯨ ꯐꯖꯅꯁꯨ ꯉꯥꯡꯕ ꯍꯩꯇꯦ ꯑꯗꯨꯝ ꯑꯩꯅ ꯈꯪꯕ ꯈꯪꯕ
ꯎꯝ ꯎꯝ ꯍꯣꯏ ꯃꯥꯅꯦꯗ ꯄꯥꯎ ꯐꯥꯎꯅꯔ ꯂꫭꯏꯔꯦ ꯅꯠꯇ꯭ꯔꯥ
ꯅꯪꯒꯤ ꯕꯦꯛꯒ꯭ꯔꯥꯎꯟ ꯅꫭꯏꯁꯁꯦ ꯌꯥꯝ ꯀꯜꯂꯦꯀꯣ
ꯑꯗꯨꯖꯤꯛꯇꯤ ꯈꯔ ꯐ ꯈꯔ ꯐꯩꯌꯦ
ꯑ ꯍꫭꯔꯦꯟꯗꯤ ꯑꯗꯨꯝ ꯂꯩꯒ ꯎꯝ ꯅꯨꯡꯗꯥꯡ ꯑꯗꯨꯝ ꯀꯔꯤ ꯍꯥꯏꯁꯤꯔ ꯅꯣꯡ ꯃꯥꯁꯤ ꯑꯗꯨꯝ ꯂꯩꯒꯅꯤ ꯀꯣ
ꯂꯩꯒꯅꯤ
ꯎ ꯃꯥꯗꯤ ꯂꯥꯛꯄ꯭ꯔꯥ
ꯃꯩꯔꯥ
ꯎꯝ
ꯃꯩ ꯍꯥꯏꯕ
ꯃꯥꯏ ꯂꯥꯛꯀ꯭ꯔꯥ ꯍꯣꯏ
ꯎꯝ ꯑꯩ ꯉꯁꯤ ꯍꯣꯜꯗꯣ ꯃꯨꯠꯂꯦ ꯑꯩꯈꯣꯏꯁꯦꯀꯣ ꯑꯌꯨꯛꯇꯒꯤ ꯃꯨꯠꯄꯁꯤ ꯃꯨꯠ ꯑꯗꯨꯒ ꯄꯨꯡ ꯃꯔꯤ ꯑꯗꯨꯋꯥꯏꯗ ꯂꯥꯛꯄ
ꯑꯣ ꯏꯆꯦ ꯂꯕꯁꯦ ꯇꯝꯄꯥꯛꯇꯔ ꯅꯠꯇ꯭ꯔꯒ ꯆꯤꯡꯗꯔ
ꯃꯅꯤ ꯇꯝꯄꯥꯛꯇꯅꯤ
ꯑꯣ ꯑꯗꯨꯗꯤ
ꯅꯣꯏꯗꯤ ꯌꯥꯝ ꯄꯥꯟꯕꯗ ꯀꯔꯤ